ꯇꯥꯔꯕꯣ
ꯇꯥꯔꯦ ꯇꯥꯔꯦ ꯕ꯭ꯔꯣ
ꯎꯝ
ꯅꯣꯡ ꯇꯥꯒ꯭ꯔꯕꯩꯔ ꯃꯇꯝꯗ ꯃꯨꯠꯈ꯭ꯔꯦꯅꯦ
ꯍꯣꯏ ꯑꯗꯨꯒꯨꯝꯕꯁꯨ ꯉꯥꯡꯕ ꯌꯥꯗꯕꯅꯦ ꯕ꯭ꯔꯣ
ꯎꯝ
ꯑ ꯍꯥ
ꯍꯟꯗꯛ ꯃꯔꯛꯇꯤ ꯂꯩꯁꯥꯕꯤꯒꯤ ꯅꯝꯕꯔ ꯌꯥꯝ ꯐꯪꯉꯏꯅꯦ ꯁꯤꯒꯤ ꯒ꯭ꯔꯨꯞꯇꯒꯤ
ꯍꯝ ꯅꯣꯏ ꯄꯥꯈꯪꯁꯤꯡ ꯁꯦꯞꯇꯧ ꯇꯧꯍꯧꯔꯣꯍꯦ ꯍꯤ ꯑꯦ ꯍꯩ ꯍꯥ
ꯆ ꯆꯝ ꯒꯥꯏꯅ ꯑꯁ ꯅꯨꯡꯉꯥꯏꯔꯦꯍꯦ ꯍꯥꯏꯔꯦ ꯃꯥꯅ
ꯑꯥ ꯃꯥꯟꯅꯗꯦ ꯃꯥꯟꯅ ꯁꯤꯡꯒꯜꯅꯦꯅ ꯅꯨꯉꯥꯏꯔꯕꯅꯦ ꯍꯦ ꯑꯍꯥ
ꯌꯥꯏ ꯌꯥꯏ
ꯎꯍꯨꯝ
ꯆꯥꯞ ꯆꯥꯔꯦꯅꯦ ꯁꯤꯡꯒꯥꯜꯁꯤꯡꯗꯤ ꯑꯦ ꯍ ꯂꯥꯏꯅ ꯁꯦꯝꯕꯤꯕꯒꯨꯝꯕꯅꯤꯅꯦ ꯍꯦ ꯍꯦ ꯍꯦ ꯐꯪꯃꯟꯗꯕꯒꯤ ꯑꯍꯦ ꯍꯦ
ꯐꯪꯃꯟꯗꯕꯒꯤ
ꯐꯪꯃꯟꯗꯕꯒꯤ ꯀꯩꯩꯅꯣ ꯁꯦꯝꯕꯤꯒ꯭ꯔꯝꯅꯤꯅꯦ ꯁꯤꯡꯒꯥꯜ ꯃꯌꯥꯝꯒꯤꯗ ꯍꯦ ꯍꯦ
ꯆꯞ ꯆꯥꯔꯦ ꯁꯤꯅꯤꯅꯦ ꯅꯠꯇꯦ ꯅ ꯆꯪꯒꯥꯏꯅ ꯈꯜꯂꯤꯁꯦ ꯑꯁ ꯁꯤꯗꯤ ꯑꯩꯒꯤꯗꯃꯛ ꯅꯤ ꯍꯥꯏꯅ ꯍꯥ
ꯍ ꯁꯤꯗꯐꯥꯎ ꯅꯥꯟꯊꯣꯛꯑꯗꯤ ꯑꯁ ꯌꯥꯔꯔꯣꯏꯗꯥ ꯁꯤꯒꯨꯝꯕ ꯂꯥꯛꯑꯔꯣꯏꯗꯥ ꯄꯨꯟꯁꯤꯗ ꯍ ꯍ ꯍ
ꯗꯨꯗꯤ ꯅꯨꯄꯤ ꯂꯧꯗꯅꯕ ꯐꯔꯦ ꯏꯇꯥꯎ ꯐꯪꯉ꯭ꯔꯣ
ꯎꯝ ꯃꯥꯠ ꯍꯩꯃꯟꯗꯕꯒꯤ
ꯎꯝ
ꯑꯁ
ꯎꯝ
ꯑꯈꯣꯏ ꯑꯅꯣꯛ ꯎꯞꯄꯗꯣ ꯇꯝꯗ꯭ꯔꯤꯉꯩꯗ ꯃꯥ ꯈꯪꯅꯕ ꯗꯨꯒ ꯈꯪꯅꯔꯤꯕ ꯖꯥꯠꯂ
ꯑꯍ ꯍ ꯈꯪꯗꯦꯅꯦ ꯃꯥꯁꯤ ꯄꯥꯎ ꯁꯨꯡꯍꯥꯏ ꯍꯥꯏꯗꯦꯅꯦ ꯃꯥꯒꯤꯗꯣ
ꯍꯦ ꯍꯦ ꯍꯦ
ꯃꯥꯏꯁꯤ ꯃꯔꯛ ꯃꯔꯛꯇꯗꯤ ꯈꯔ ꯐꯥꯎꯅꯕ ꯃꯥꯜꯂꯦ
ꯎꯝ ꯍꯣꯡꯗꯕ ꯃꯥꯜꯂꯤꯀꯣ
ꯍꯣꯏ
ꯌꯥꯏ ꯌꯥꯏ ꯑꯁ ꯅꯪꯗꯤ ꯐꯥꯎꯅꯗ꯭ꯔꯣ ꯃꯤ
ꯐꯥꯎꯅꯩꯗꯥ
ꯑꯈꯣꯏꯒꯤ ꯑꯣꯖꯥꯗꯨꯗꯤ ꯅꯠꯇꯦꯀꯣ ꯍꯦ ꯍꯦ
ꯅꯠꯇꯦꯗꯥ
ꯏꯍꯤ
ꯑꯣꯏꯖꯨ ꯖꯤꯛ ꯍꯟꯗꯛꯀꯤꯗꯒꯤꯖꯨ ꯈꯔꯗꯤ ꯕꯦꯀꯞ ꯀꯤ ꯂꯧꯈꯠꯂꯣ ꯍꯦ ꯍꯤ ꯍꯤ ꯍꯦ ꯍꯦ ꯍꯦ ꯍꯤ ꯍꯤ ꯃꯉꯥ ꯇꯔꯨꯛꯇꯤ ꯕꯦꯀꯞꯀꯤ ꯊꯝꯖꯤꯜꯂꯨꯍꯦ ꯌꯥꯝ ꯂꯩꯔꯤꯉꯩꯖꯤꯗꯥ ꯑꯍꯥ ꯍꯥ
ꯎꯝ ꯎꯝ
ꯑꯥ ꯊꯦꯝꯕꯗ ꯌꯥꯔꯛꯇ꯭ꯔꯗꯤ ꯑꯍꯝ ꯁꯥꯕꯤꯒꯦ ꯂꯥꯏ
ꯐꯪꯗꯔꯤ ꯑꯗꯨꯗꯤ ꯌꯥꯒꯅꯤꯍꯦ ꯍ ꯍ
ꯏꯁꯥꯒꯤꯗꯣ ꯃꯥ ꯊꯦꯡꯅꯥꯕꯅꯤꯅ ꯅꯀꯣ ꯊꯦꯡ ꯌꯦꯜꯂꯣꯒ ꯃꯥꯟꯅꯤ ꯍꯥ
ꯅꯨꯡꯉꯥꯏꯕꯅ ꯂꯣꯔꯦ
ꯃꯣꯏ ꯃꯦꯁꯦꯁꯇꯣ ꯄꯥꯕ ꯅꯪꯗꯦꯗ
ꯍ ꯍ ꯍ
ꯃꯌꯥꯝ ꯌꯥꯝꯃꯤ ꯍꯤ
ꯎꯝ ꯅꯪ ꯅꯍꯥꯟ ꯇꯥꯡꯈꯨꯟꯂꯣꯟꯗꯤ ꯐꯖ ꯂꯣꯜꯂꯦꯍꯦ ꯍꯦ ꯍꯦ ꯍꯦ ꯍꯦ
ꯂꯣꯟꯗꯤ ꯍꯩꯅꯕꯤꯅꯦ ꯀꯩꯅꯣ
ꯍꯨꯝ
ꯂꯣꯏ ꯀꯥꯎꯒ꯭ꯔꯦꯗꯥ ꯍꯥꯟꯅꯗꯤ
ꯎꯝ
ꯇꯥꯡꯈꯨꯜ ꯂꯣꯟꯗ ꯑꯍꯦ ꯍꯦ ꯈꯟꯅꯔꯤꯅꯤ ꯀꯩꯅꯣ ꯑꯍ ꯗ ꯂꯩꯔꯤꯉꯩꯗꯤ ꯑꯍꯍ ꯑꯄꯥꯏꯆ ꯀ ꯇꯧꯔꯒ ꯎꯝ ꯁꯤꯁ ꯍꯧꯖꯤꯛꯇꯤ ꯑꯗꯨꯝꯅ ꯚꯤꯗꯤꯑꯣꯒ ꯌꯥꯝ ꯊꯥꯒꯠꯂꯦꯅꯦ ꯑꯍ
ꯀꯔꯤꯔ
ꯉꯁꯥꯏꯗ
ꯑꯣ
ꯃꯁꯥꯒꯤ ꯂꯣꯟꯗ ꯀꯟꯅ ꯂꯥꯎꯌꯦ ꯍꯤ ꯍꯤ ꯍꯤ ꯍ ꯍꯤ ꯍ ꯍꯤ ꯍ ꯍꯤ ꯎꯝ ꯄꯨꯛꯅꯤꯡ ꯆꯥꯎꯕ ꯀꯪꯒꯨꯅꯤꯅꯦ
ꯎꯝ
ꯊꯕꯛ ꯄꯤꯕ ꯑꯃ ꯀꯨꯁꯤꯅꯤ ꯇꯧꯅꯔꯤꯁꯦ
ꯎꯝ
ꯍꯩꯁ ꯌꯥꯝꯗꯤ ꯌꯥꯝꯃꯤꯍꯦ ꯄꯠ ꯄꯠ ꯄꯠ ꯆꯪꯂꯦꯕ ꯍꯥ ꯍꯥ ꯑꯥꯗ ꯅꯣꯡ ꯆꯨꯕ꯭ꯔꯣ ꯀꯃꯥꯏꯅ ꯇꯧꯒꯦ
ꯑꯁ ꯅꯣꯡꯁꯦ ꯇꯥꯏꯌꯦ ꯑꯃꯨꯛ ꯍꯥꯡꯉꯦ ꯇꯥꯕꯀꯣ ꯅꯨꯃꯤꯠ ꯑꯃꯗ ꯆꯨꯗꯦ ꯍꯥꯏꯕꯗꯤ ꯂꯩꯇꯦꯗ ꯑꯗꯨꯝ ꯆꯨꯏꯗ ꯈꯤꯇꯪ ꯈꯤꯇꯪ ꯑꯃꯨꯛꯀ ꯍꯥꯡꯕ ꯑꯃꯨꯛꯀ ꯆꯨꯕ ꯗꯥꯏꯅ ꯇꯧꯕ
ꯎꯝ ꯏꯪꯉꯝꯒꯅꯤꯕꯣ ꯑꯗꯨꯗꯁꯨ
ꯏꯪꯉꯦ ꯏꯪꯉꯦ ꯏꯁꯤꯡ ꯏꯪꯕꯅꯗ ꯏꯔꯨꯕ ꯉꯝꯗꯦ ꯇꯥ ꯀꯗꯥꯏꯗꯩꯅꯣ
ꯎꯝ ꯆꯪꯉꯛ ꯑꯗꯤ
ꯍꯝ
ꯑꯥ ꯍ
ꯏꯪꯉꯦ ꯍꯥꯏꯗꯣ ꯁꯇꯤꯟ ꯑꯃꯗꯤ ꯄꯥꯏꯌꯣꯍꯦ ꯗ꯭ꯔꯀꯥꯔ ꯌꯥꯝ ꯑꯣꯏꯕꯅꯦ ꯆꯠꯊꯣꯛ ꯆꯠꯁꯤꯟꯒꯤ
ꯎꯝ ꯂꯝꯕꯤꯗ ꯐꯨꯠ ꯄꯥꯠꯒꯨꯝꯕ ꯃꯇꯥꯏꯗ ꯈꯣꯡ ꯆꯠꯅꯤꯡꯉꯥꯏ ꯌꯥꯝ ꯁꯥꯕ꯭ꯔꯣ
ꯁꯥꯏꯌꯦ ꯁꯥꯏꯌꯦ
ꯎꯝ ꯋꯥꯀꯤꯡ ꯋꯥ ꯀꯤꯡꯒꯨꯝꯕ ꯆꯦꯟꯕꯒꯨꯝꯕ ꯆꯠꯄ ꯅꯨꯡꯉꯥꯏꯒꯗ꯭ꯔꯥ
ꯆꯦꯟꯅꯤꯡꯉꯥꯏ ꯂꯩ ꯗ ꯋꯥꯀꯤꯡꯒꯨꯝꯕꯁꯨ ꯍꯣꯏ
ꯎꯝ ꯐꯩꯌꯦꯅꯦ ꯖꯤꯝꯒꯨꯝꯕ ꯆꯠꯄ ꯉꯝꯗ꯭ꯔꯕꯅꯤꯅ ꯁꯤ ꯆꯦꯟꯕꯅ ꯑꯦꯛꯁꯔꯁꯥꯏꯁ ꯑꯣꯏ ꯂꯩꯔꯦ ꯈꯪꯗꯦ ꯅꯣꯏꯕꯒꯤ ꯂꯩꯟꯅꯔ ꯈꯥꯔ ꯀꯪꯕ ꯀꯪꯗ ꯐꯒꯦꯔ ꯌꯦꯡꯂꯒꯦ
ꯍꯥꯏ ꯋꯦꯠꯆꯦ ꯈꯥꯔ ꯆꯥꯟꯅꯗ꯭ꯔꯦ ꯍꯥꯏꯅꯦ ꯌꯥꯝꯃꯦ ꯍꯥꯏꯅꯦ
ꯑꯣ
ꯀꯤꯖꯤ ꯇꯔꯥꯃꯨꯛ ꯍꯟꯗꯅꯤꯡꯉꯥꯏ ꯂꯩ ꯍꯥꯏꯅꯦ
ꯅꯪ ꯋꯦꯠꯇꯤ ꯀꯌꯥ ꯂꯩꯕ꯭ꯔꯣ
ꯁꯤꯛꯁꯇꯤ ꯅꯥꯏꯟ ꯁꯚꯦꯟꯇꯤ ꯁꯤꯗ ꯑꯗꯨꯝ ꯎꯪꯉ ꯂꯩꯔꯦ
ꯎꯝ
ꯃꯣꯏꯒꯤ ꯗꯤꯖꯤꯠꯀꯤꯗꯨ ꯑꯣꯜꯂꯗꯤ ꯁꯤꯛꯁꯇꯤ ꯅꯥꯏꯟ ꯑꯗꯨꯝ ꯇꯥꯕ ꯃꯤꯇ꯭ꯔꯒꯤ ꯑꯣꯟꯕꯗꯤ ꯁꯚꯦꯟꯇꯤ ꯁꯚꯦꯟꯇꯤ ꯋꯥꯟ ꯍꯦꯛꯇ ꯇꯥꯔꯝꯃꯦ
ꯎꯝ
ꯃꯤꯇ꯭ꯔꯒꯤꯗꯣ ꯂꯥꯏꯌꯦꯡꯕ ꯃꯐꯝꯗꯒꯤ ꯑꯣ ꯇ ꯑꯁ ꯅꯣꯏꯖꯤꯝ ꯃꯐꯝ ꯗꯤꯖꯤꯇꯦꯜꯒꯤꯗꯣ ꯑꯣꯜꯂꯦ ꯑꯗꯨꯒ ꯁꯤꯛꯁꯇꯤ ꯅꯥꯏꯟꯒꯨꯝꯕ ꯑꯃ ꯋꯦꯠꯀ ꯍꯟꯊꯖꯥꯔꯒ ꯍꯔꯥꯎꯔ ꯂꯩ ꯑꯗꯨꯒ
ꯂꯣꯏ ꯑꯣꯟꯅ ꯂꯩꯔꯝꯔꯦ
ꯎꯝ
ꯍꯧꯖꯤꯛꯇꯤ ꯂꯦꯡ ꯍꯥ ꯍ ꯆꯍꯤꯗꯤ ꯅꯧꯔꯤꯗꯣ ꯕꯣꯗꯤꯗꯤ ꯆꯍꯤ ꯅꯤꯐꯨꯒꯤ ꯕꯣꯗꯤꯅꯤ ꯍꯥꯏꯔꯤꯅꯦ ꯍꯥꯍꯍ
ꯒ꯭ꯌꯥꯟ ꯇꯥꯔꯕꯣ
ꯅꯪ ꯀꯥꯌꯅꯦꯕ꯭ꯔꯣ
ꯍꯥ
ꯎꯝ ꯅꯪ ꯀꯌꯥ ꯋꯦꯠ ꯀꯌꯥꯅꯦꯕ
ꯁꯤꯛꯁꯇꯤ ꯅꯥꯏꯟ ꯁꯚꯦꯟꯇꯤ
ꯑꯁ ꯋꯦꯠꯇꯨꯗꯤ ꯑꯗꯨꯗꯤ ꯌꯧꯔꯦꯍꯦ
ꯎꯍꯝ ꯑꯩ ꯃꯅꯥꯛꯇ ꯂꯥꯛꯑꯝꯕ ꯍꯦꯔꯣꯒꯤꯗꯨꯗꯤ ꯐꯤꯞꯇꯤ ꯐꯤꯞ ꯐꯤꯞꯇꯤ ꯁꯤꯛꯁ ꯍꯥꯏꯕ꯭ꯔꯥ ꯁꯤꯁꯇꯤꯖꯦ ꯌꯧꯗꯦ
ꯎꯝ
ꯐꯅꯗꯤ ꯌꯥꯡꯉꯦꯅꯦ
ꯎꯝ ꯎꯝ ꯎꯝ ꯎꯝ
ꯑꯗꯨ ꯂꯩꯗꯕꯒꯤ ꯃꯤꯁ ꯇꯧꯔꯦꯅꯦ ꯋꯥꯀꯤꯡ ꯆꯠꯃꯤꯟꯅꯔ ꯂꯩꯕꯗꯣ ꯏꯊꯟꯗ ꯆꯠꯄ ꯅꯨꯡꯉꯥꯏꯇ꯭ꯔꯦꯅꯦ
ꯅꯪ ꯄꯥꯏꯕ ꯍꯤꯗꯥꯛ ꯄꯥꯏꯕ ꯈꯠꯄꯗꯤ ꯑꯃꯁꯨ ꯇꯧꯗ꯭ꯔꯦ
ꯊꯥ ꯑꯍꯨꯝ ꯁꯨꯒ꯭ꯔꯦ
ꯊꯥ ꯍꯨꯝ
ꯑꯥ
ꯀꯨꯏꯗꯤ ꯀꯨꯗ꯭ꯔꯤꯅꯦ ꯊꯗꯣꯛꯄ ꯍꯥꯥ
ꯀꯨꯢꯗ꯭ꯔꯤ ꯁꯤ ꯁꯣ ꯊꯤꯡꯕ ꯍꯦꯛ ꯍꯧꯕꯗꯩ ꯂꯦ ꯍꯦꯔꯣ ꯁꯥꯔ ꯂꯩꯅꯤꯡꯗꯅ ꯑꯣ ꯍꯣ
ꯑꯁꯦꯡꯕꯅꯦ ꯑꯁꯦꯡꯕꯩꯗꯤ ꯑꯁꯦꯡꯕꯗꯤ ꯅꯪ ꯁꯤꯂꯣꯡ ꯀꯥꯔꯗꯤ ꯁꯤꯗꯗꯤ ꯃꯃꯜ ꯌꯥꯝ ꯍꯣꯡꯕꯅꯤꯅ
ꯍꯝ
ꯑꯆꯝꯕꯗꯣ ꯑꯆꯝꯕꯗꯣ ꯑꯗꯨꯝ ꯌꯥꯝꯗ꯭ꯔꯁꯨ ꯏꯚꯅꯤꯡ ꯋꯥꯏꯗ ꯑꯗꯨꯝ ꯉꯥꯏꯍꯥꯛꯇꯪ ꯑꯃ ꯑꯅꯤ ꯄꯥꯏꯕ ꯌꯥꯏꯅ
ꯌꯥꯢꯗ ꯑꯗꯣ ꯈꯪꯕꯒꯤ ꯍꯥ ꯍ ꯂꯩꯅ ꯄꯤꯔꯛꯈ꯭ꯔꯕꯖꯥꯠꯅꯤ ꯑꯣ ꯍ ꯍ
ꯄꯨꯡ ꯀꯌꯥꯗ ꯇꯨꯝꯒꯦ ꯍꯧꯖꯤꯛꯀꯥꯟꯗꯤ ꯉꯟꯅ ꯇꯨꯝꯕ꯭ꯔꯣ ꯊꯦꯡꯅ ꯇꯨꯝꯕ꯭ꯔꯣ
ꯍꯟꯗꯛꯁꯦ ꯋꯥꯀꯤꯡ ꯆꯦꯟꯕ ꯍꯧꯕꯗꯩ ꯇꯨꯝꯕ ꯅꯨꯡꯉꯥꯏ ꯈꯜꯂꯛꯑꯦꯅꯦ ꯉꯟꯇꯥ ꯉꯟꯇꯥ ꯇꯨꯝꯕꯅꯤꯅꯦ
ꯑꯗꯨꯁꯨ ꯐꯩꯅꯦ ꯋꯥꯛꯀꯤꯡ ꯆꯦꯟꯕꯁꯤꯀꯣ ꯍꯛꯆꯥꯡꯗꯤ ꯌꯥꯡꯕꯅꯤ
ꯍꯥꯟꯅꯗꯤ ꯏꯁ ꯄꯨꯡ ꯂꯦꯚꯦꯟ ꯇꯣ ꯄꯨꯡ ꯕꯥꯔꯣ ꯌꯦꯟꯕꯅꯅꯤꯗ ꯅꯦꯠꯐ꯭ꯂꯤꯛꯁꯀꯤꯌꯦꯡꯉ ꯊꯦꯡ ꯊꯦꯡ ꯇꯨꯝꯕꯅꯦ ꯍꯧꯖꯤꯛꯇꯤ ꯎꯝ ꯆꯥꯛ ꯆꯥ ꯇꯣꯛꯑꯒ ꯈꯍꯥꯥꯛ ꯂꯩꯗꯤ ꯄꯨꯡ ꯅꯤꯄꯥꯜ ꯃꯥꯄꯜꯗ ꯑꯗꯋꯥꯏꯗ ꯗꯨꯝ ꯇꯥꯔꯦ ꯑꯗꯨꯝ
ꯑꯣ